ꯅꯣ
ꯑꯦ ꯁꯨꯝ ꯐꯝꯃꯝꯃꯤ ꯀꯩꯗꯣꯏꯅꯣ ꯅꯪ ꯁꯥꯎꯟꯗꯣ ꯈꯔ ꯂꯩꯈꯠꯂꯣ ꯇꯥꯗ꯭ꯔꯦ ꯑꯣ ꯏ꯭ꯌꯥꯔꯄꯤꯁ ꯊꯤꯟꯗꯕꯤꯗ ꯑꯣ ꯁꯨꯝ ꯐꯝꯃꯝꯕꯅꯦ ꯅꯪ ꯈꯣꯟꯁꯦ ꯌꯥꯝ ꯄꯤꯛꯑꯦ ꯀꯃꯥꯏ ꯇꯧꯏꯅꯣ ꯅꯨꯄꯤ ꯑꯣꯜꯂꯕꯣ ꯑꯕꯣ ꯇꯥꯗꯦꯃꯦ ꯅꯪꯒꯤꯁꯦ ꯑ ꯁꯤ ꯄ꯭ꯔꯣꯕ꯭ꯂꯦꯝ ꯈꯔ ꯂꯩꯕꯅꯦ ꯅꯪ ꯏꯌꯥꯔꯄꯤꯁꯀꯨꯝꯕ ꯑꯃ ꯍꯥꯞꯇ꯭ꯔꯗꯤ ꯌꯥꯗꯕꯅꯤꯅꯦ ꯅꯪ ꯏꯌꯥꯔꯄꯤꯁ ꯍꯥꯞꯆꯤꯜꯂꯗꯤ ꯑꯃꯨꯛ ꯇꯥꯕ ꯌꯥꯔꯔꯣꯏ ꯏꯌ꯭ꯔꯄꯤꯁ ꯑ ꯍꯥꯞ ꯍꯥꯞꯄꯤꯅꯦ ꯍꯧꯖꯤꯛ
ꯏꯌꯥꯔꯄꯤꯁ ꯍꯥꯞꯀꯅꯣ
ꯍꯥꯞꯇꯕꯤꯗ ꯇꯥꯗꯤꯌꯦ ꯅꯪ ꯀꯩꯅꯣ ꯁꯥꯎꯟ ꯌꯥꯝ ꯄꯤꯛꯑꯦ ꯑꯩꯅꯖꯨ ꯇꯥꯗꯤꯌꯦ ꯏꯌꯥꯔꯄ꯭ꯔꯤꯁ ꯍꯥꯞꯇꯕꯗꯨ ꯅꯪꯒꯤꯗꯣ ꯑꯩ ꯉꯥꯡꯕꯁꯨ ꯇꯥꯗꯕ ꯚꯣꯂꯨꯝ ꯂꯩꯈꯠꯂꯁꯨ ꯂꯩꯈꯠꯂꯖꯨ ꯇꯥꯗ꯭ꯔꯦ ꯀꯔꯤꯅꯦꯒꯦ ꯑꯗꯨ ꯅꯅꯥꯀꯣꯡꯗ ꯊꯥꯡꯖꯟꯂꯣ ꯑꯗꯨꯗꯤ ꯄꯦꯗꯦꯛ ꯄꯦꯗꯦꯛ ꯁꯧꯋꯦꯕ ꯅꯪ ꯉꯥꯡꯕꯗꯣ ꯍꯧꯖꯤꯛ ꯁꯧꯕ꯭ꯔꯣ ꯑꯥ ꯈꯤꯇꯪ ꯐꯔꯛꯑꯦ ꯎꯝ ꯈꯥ ꯍꯧꯒꯠꯄ ꯌꯥꯗ꯭ꯔꯕꯣ ꯍꯧꯒꯠꯄ ꯑꯦ ꯁꯤꯗꯩ ꯍꯦꯟꯅ ꯍꯧꯒꯠ ꯍꯧꯒꯠꯂꯒꯗꯤ ꯃꯁꯥꯒꯤ ꯌꯥꯗꯝꯅꯦ ꯅꯪ ꯊꯪꯅꯕꯖꯦ ꯂꯣꯏ ꯍꯧꯒꯠꯂꯛꯑꯅꯤꯅꯦ ꯍꯧꯒꯠꯂꯒꯗꯤ ꯍꯥꯟꯅꯗꯤ ꯌꯥꯏꯗ ꯍꯥꯟꯅꯗꯤ ꯌꯥꯏꯌꯦ ꯅꯪ ꯁꯧꯔꯤ ꯁꯧꯔꯤ ꯇꯧꯔꯤꯅꯦ ꯁꯧꯔꯤꯕ
ꯍꯣ ꯐꯔꯛꯑꯕ ꯃꯥꯜꯂꯦ ꯈꯔ ꯁꯧꯗ꯭ꯔꯦ
ꯁꯧꯗ꯭ꯔꯥ
ꯑꯥ
ꯑꯣ ꯐꯩ ꯐꯩ ꯃꯈꯣꯟꯗꯤ ꯈꯤꯇꯪ ꯇꯞꯄꯦ ꯑꯩꯉꯣꯟꯗ
ꯁꯤ ꯌꯥꯝ ꯄꯤꯛꯑꯦ ꯅꯪ ꯁꯥꯎꯟꯁꯦ
ꯎꯝ ꯎꯝ ꯀꯩ ꯂꯩꯒꯦ ꯐꯣꯟ ꯇꯧꯔꯛꯏꯖꯤꯕꯣ
ꯑꯁ ꯅꯈꯣꯟ ꯅꯋꯥ ꯇꯥꯗ ꯀꯨꯏꯔꯦꯅ ꯇꯧꯔꯛꯄꯅꯤꯅꯦ ꯁꯥꯎꯟꯁꯨ ꯌꯥꯝ ꯄꯤꯛ ꯂꯩꯔꯝꯃꯦꯅꯦ
ꯉꯔꯥꯡꯂꯣ ꯅꯍꯥꯟꯂ ꯆꯥꯛ ꯀꯩꯅꯣꯝ ꯆꯥꯃꯤꯟꯅꯈꯤꯕꯗꯨꯕꯨ
ꯆꯥꯛ ꯀꯩꯅꯣꯝ ꯆꯥꯃꯤꯟꯅꯧꯕꯅꯦ
ꯅꯍꯥꯟꯗ ꯅꯠꯇ꯭ꯔꯣ ꯏꯕꯥꯅꯤꯕꯨ ꯀꯩ ꯀꯩꯅꯣ ꯈꯔ ꯆꯥꯃꯤꯟꯅꯒꯤꯕꯗꯨꯕꯣ
ꯑꯩꯁꯦ ꯅꯪꯒꯤ ꯈꯣꯟꯖꯦ ꯌꯥꯝ ꯄꯤꯛꯃꯟꯗꯅ ꯑꯩꯖꯦ ꯀꯟꯐ꯭ꯌꯨꯁ ꯆꯠꯁꯟꯂꯛꯑꯦꯅꯦ
ꯑꯣ
ꯄꯤꯛꯃ ꯈꯤꯇꯪ ꯍꯧꯒꯠꯄ ꯌꯥꯔꯒꯗꯤ ꯑꯩꯅ ꯇꯥꯕꯗ ꯌꯥꯝ ꯅꯨꯡꯉꯥꯏꯒꯗꯕꯅꯤ
ꯍꯧꯒꯠꯂꯝꯅꯦ ꯇꯥꯔꯕꯣ
ꯂꯩꯈꯠꯂꯣ ꯈꯔ ꯌꯥꯝꯅ
ꯑꯣ ꯀꯩꯅꯣꯅꯦ ꯚꯣꯂꯨꯝꯕꯨꯗꯤ ꯂꯧꯈꯠ ꯂꯩꯈꯠꯄ ꯌꯥꯏꯌꯦ ꯑꯗꯣ ꯈꯣꯟꯗꯤ ꯀꯃꯥꯏ ꯂꯩꯈꯠꯂꯨꯅꯤ
ꯚꯣꯂꯨꯝ ꯂꯩꯈꯠꯂꯣ ꯍꯧꯒꯠꯄ꯭ꯔꯥ ꯌꯦꯡꯒꯦ
ꯎꯝ ꯕꯣꯂꯨꯝꯗꯤ ꯂꯩꯈꯠꯄ ꯂꯣꯏꯔꯦ
ꯕꯣꯂꯨꯝꯁꯨ ꯂꯩꯈꯠꯄ ꯂꯣꯏꯔꯕ
ꯎꯝ
ꯑꯩꯅꯁꯨ ꯂꯩꯈꯠꯄ ꯂꯣꯏꯔꯕ
ꯑꯗꯨꯅꯦ ꯏꯌꯥꯔꯄꯤꯁ ꯏꯌꯥꯔꯄꯤꯁꯀꯨꯝꯕꯃ ꯌꯥꯎꯗ꯭ꯔꯗꯤ ꯌꯥꯗꯝꯅꯦ
ꯏꯌꯥꯔꯄꯤꯁ ꯏꯌꯥꯔꯄꯤꯁꯅ ꯅꯠꯇꯦꯃꯦ
ꯎꯝ
ꯐꯔꯦꯅꯦ
ꯎꯝ ꯎꯝ
ꯍꯥꯏꯌꯨ ꯍꯥꯏꯌꯣ ꯑ ꯍꯩ ꯏꯁꯤꯡ ꯊꯛꯏ
ꯏꯁꯤꯡ ꯊꯛꯏꯌꯦ ꯏꯁꯤꯡꯗꯨ ꯇꯥꯡ ꯑꯃ ꯅꯥꯏꯅ ꯒ꯭ꯌꯥꯟ ꯇꯥꯅ ꯊꯛꯎꯀꯣ
ꯑꯁꯤ ꯏꯁꯤꯡ ꯑꯐꯕꯅꯦ ꯀꯩꯅꯣꯅꯤ ꯃꯄꯥꯜ ꯑ ꯑꯩꯈꯣꯏꯒꯤ ꯃꯅꯤꯄꯨꯔ ꯃꯄꯥꯟ ꯂꯝꯗꯒꯤ ꯄꯨꯁꯤꯜꯂꯛꯄ ꯏꯁꯤꯡ ꯃꯌꯥꯝꯁꯦ ꯑ ꯑꯁꯤ ꯀꯩꯅꯣ ꯇꯧꯔꯁꯤꯅ ꯑꯩꯈꯣꯏꯅ ꯃꯅꯤꯄꯨꯔꯒꯤ ꯄꯩꯁꯥ ꯈꯔ ꯁꯦꯞ ꯇꯧꯅꯕꯅ ꯃꯅꯤꯄꯨꯔꯒꯤ ꯑꯩꯈꯣꯏꯒꯤ ꯂꯝꯗꯝꯁꯤꯗ ꯁꯦꯝꯖꯕ ꯏꯁꯤꯡ ꯍꯥꯏꯇꯥꯔꯦꯀꯣ
ꯑꯥ
ꯑꯗꯨꯅꯦ ꯑꯩꯈꯣꯏꯅ ꯊꯛꯏꯁꯦ ꯊꯤ ꯏꯁꯤꯡꯁꯨ ꯂꯩꯃ ꯊꯥꯏꯅꯦ
ꯂꯩꯃ ꯏꯁꯤꯡ ꯑꯁ ꯂꯩꯗ ꯄꯨꯈꯤꯅꯤꯀꯣ ꯅꯪ ꯑꯃꯨꯛ ꯍꯨꯔꯨ ꯍꯨꯔꯨ ꯂꯩꯈꯤꯗꯅ
ꯁꯤ ꯀꯩꯅꯣꯅꯤ ꯑꯩꯈꯣꯏꯒꯤ ꯃꯣꯏꯒꯤ ꯁꯤ ꯏꯁꯤꯡꯁꯦ ꯁꯨꯡꯕꯒꯤ ꯃꯑꯣꯡꯁꯦ ꯀꯃꯥꯏꯅ ꯇꯧꯒꯦ ꯍꯥꯏ ꯀꯥꯟꯗ ꯑꯩꯈꯣꯏꯒꯤ ꯃꯁꯛ ꯃꯇꯧ ꯐꯖꯕꯤ ꯂꯩꯁꯥꯕꯤꯁꯤꯡꯁꯦ
ꯑꯥ ꯑꯥ
ꯎꯝ ꯃꯁꯛ ꯃꯇꯧꯗ ꯆꯪꯈꯣꯟꯂꯕꯤ ꯀꯣ ꯃꯌꯥꯝ ꯁꯅꯥꯕꯨꯟ ꯇꯧꯔꯒ ꯁꯣꯛꯎꯔꯦꯗꯅ ꯏꯁꯤꯡꯁꯦ ꯂꯩꯀꯥꯏꯒꯤ ꯑꯣꯏꯒꯦꯔꯥ ꯀꯩꯒꯤ ꯎꯝ ꯑꯗꯨꯒ ꯑꯗꯨꯗꯒꯤ ꯁꯣꯛꯎꯕ ꯏꯁꯤꯡꯗꯨꯅ ꯃꯣꯏꯅ ꯃꯣꯏꯒꯤ ꯀꯩꯀꯩ ꯍꯥꯞꯄ ꯈꯣꯠꯄ ꯑꯗꯨ ꯑꯗꯥ ꯃꯌꯥꯝ ꯇꯧꯔꯕ ꯃꯇꯨꯡ ꯇꯨꯡꯗ ꯁꯤꯒꯤ ꯃꯥꯒꯤ ꯂꯩꯃ ꯊꯥꯕ ꯕꯣꯇꯜꯁꯤꯗ ꯍꯥꯞꯄꯒ ꯁꯨꯡꯉꯛꯄ ꯑꯣꯏꯕꯖꯥꯠꯅꯤꯗ ꯏꯁꯤꯡꯁꯦ ꯑꯗꯨꯒꯤꯅꯤ ꯎꯝ ꯂꯩꯃ ꯃꯌꯥꯝꯅ ꯆꯦꯟꯕ ꯏꯁꯤꯡꯅꯦꯅ ꯂꯩꯃꯅ
ꯑꯁ ꯂꯩꯃ ꯂꯥꯕ ꯏꯁꯤꯡ ꯀꯥꯏꯅ ꯑꯃꯨꯛ ꯊꯣꯛꯇꯣꯏꯖꯥꯠꯂꯣ ꯑꯗꯨꯗꯤ
ꯑꯦ ꯂꯥꯕꯒꯤꯗꯤ ꯅꯍꯥꯟꯅ ꯊꯣꯛꯇꯅ ꯂꯣꯏꯈ꯭ꯔꯦꯍꯦ
ꯅꯥꯕ ꯏꯁꯤꯡ ꯂꯩꯃ ꯏꯁꯤꯡ ꯐꯅꯕꯨ ꯐꯖꯅꯤꯅꯦ ꯑꯁ ꯃꯍꯥꯎꯒꯁꯤ ꯇꯣꯉꯥꯟ ꯇꯣꯉꯥꯟꯅ ꯇꯧꯗꯣꯏꯖꯥꯠꯂꯥ
ꯎꯝ ꯑꯦ ꯂꯥꯕꯒꯤ ꯈꯤꯇꯪ ꯈꯥꯔꯞ ꯇꯧꯋꯦ
ꯑꯣꯁ ꯅꯪꯗꯤ ꯌꯥꯝ ꯊꯛꯑꯝꯃꯤꯗ ꯄꯪꯆꯤꯡꯗ ꯆꯤꯡꯅꯔꯦꯗ
ꯐꯩꯌꯦꯡꯗ ꯀꯩꯗ ꯑꯗꯒꯤꯀꯣ ꯑꯟꯗ꯭ꯔꯣꯗ ꯌꯥꯝ ꯐꯪꯉꯦ ꯍꯥꯏꯕꯅꯤ ꯎꯝ ꯑꯗꯨꯅ ꯂꯥꯕꯒꯤꯅꯤ
ꯑꯣ ꯎꯝ ꯆꯥꯛꯇꯒꯤ ꯁꯨꯡꯕ
ꯎꯝ ꯏꯁꯤꯡꯗꯣ ꯏꯁꯤꯡꯗꯣ ꯎꯝ ꯅꯨꯄꯥꯅ ꯍꯦꯛ ꯁꯅꯥꯕꯨꯟ ꯎꯝ ꯅꯨꯄꯥꯅ ꯍꯦꯛ ꯁꯅꯥꯕꯨꯟ ꯄꯨꯕꯗꯣ ꯐꯖꯗꯦꯅ ꯆꯥꯛꯇꯒꯤ ꯑꯣꯏꯅ ꯂꯧꯊꯣꯛꯑꯕ ꯖꯥꯠꯅꯤ
ꯎꯝ ꯅꯨꯄꯥꯒꯤꯗꯤ ꯆꯦꯡꯒꯨꯝꯕ ꯄꯥꯏꯅꯦꯄꯜꯒꯨꯝꯕ ꯑꯣꯏꯅ ꯄꯨꯔꯦꯕ
ꯑꯥ ꯑꯗꯨꯃꯥꯏꯅ
ꯑ ꯏꯇꯥꯎꯕꯨ ꯀꯔꯤ ꯏꯟꯖꯥꯡ ꯆꯥꯔꯒꯦ ꯉꯁꯤꯁꯦ
ꯑꯁ ꯉꯁꯤꯁꯦ ꯀꯩꯅꯣ ꯉꯁꯥꯏꯗꯨꯕꯨ ꯈꯣꯡꯗ꯭ꯔꯨꯝꯗꯨ ꯑꯁ ꯆꯥꯎꯈ꯭ꯔꯦ ꯑꯗꯨ ꯆꯝꯐꯨꯠ ꯇꯧꯔꯒ ꯀꯥꯡꯍꯣ ꯑꯝꯒ ꯇꯧꯔꯒ ꯆꯥꯔꯦ
ꯑꯣ
ꯀꯩꯅꯣ ꯃꯣꯏꯒꯤ ꯈꯣꯡꯗ꯭ꯔꯨꯝꯗꯣ ꯖꯄꯥꯟꯗꯩ ꯄꯣꯔꯛꯄꯅꯦ ꯍꯥꯏꯕ꯭ꯔ ꯀꯩꯅꯣ ꯑꯁ ꯑꯣꯟꯊꯣꯛꯅ ꯆꯥꯎꯈ꯭ꯔꯦ ꯌꯝ ꯂꯞꯅ ꯂꯛꯏꯗꯥ ꯃꯗꯤ ꯑꯥ ꯑꯦꯔꯣꯄ꯭ꯂꯦ ꯑꯥ ꯃꯥꯅꯤ ꯑꯦꯔꯣꯄ ꯄ꯭ꯂꯦꯟ ꯇꯣꯡꯉ ꯂꯥꯛꯄꯅꯤ ꯌꯥꯝ ꯇꯥꯡꯉꯤ ꯆꯥꯎꯖꯠꯂꯣ ꯑꯁ ꯀꯦꯖꯤꯗ ꯏꯕꯨꯡꯉꯣ ꯂꯨꯄꯥ ꯂꯤꯁꯤꯡ ꯅꯤꯐꯨ ꯃꯉꯥ ꯄꯤꯅꯦ
ꯑꯥꯑꯩꯁ ꯏꯇꯥꯎꯗꯤ ꯗꯥꯏꯃꯟ ꯌꯣꯠꯄꯒ
ꯃꯟꯅꯤ ꯃꯟꯅꯤ ꯑꯗꯨ ꯗꯥꯏꯃꯟꯃꯛꯇꯤ ꯌꯣꯠꯄ ꯌꯥꯗꯕꯅꯤꯅꯀꯣ ꯑꯗꯨꯅꯦ ꯑꯩꯅ ꯈꯣꯡꯗ꯭ꯔꯨꯝ ꯑꯣꯏꯅ ꯌꯣꯠꯂꯒꯦꯅ
ꯑꯥ ꯁꯪꯒꯣꯝ ꯈꯤꯇꯪꯒ ꯍꯥꯞꯆꯤꯜꯂꯣ ꯑꯗꯨꯗꯤ ꯍꯥꯎꯅꯕ
ꯒꯣꯝꯗꯣ ꯁꯪꯒꯣꯝꯗꯣ ꯂꯩꯒꯦ ꯍꯥꯏꯕꯅꯤ ꯖꯄꯥꯟꯗꯒꯤ ꯁꯪꯒꯣꯝ ꯄꯣꯔꯎ ꯌꯥꯗꯦ
ꯀꯩꯅꯣ ꯖꯥꯀꯥꯞ ꯖꯥꯄꯥꯟꯗ ꯁꯥ ꯁꯟ ꯂꯩꯇ ꯖꯠꯂꯣ
ꯑꯥ ꯂꯩꯗꯤ ꯌꯥꯝ ꯂꯩꯕꯖꯥꯠꯅꯤꯗ ꯑꯗꯣ ꯃꯍꯤ ꯃꯅꯥꯏꯗꯣ ꯄꯣꯔꯛꯄꯗꯣ ꯈꯤꯇꯪ ꯑꯥ ꯐꯔꯛ ꯇꯥꯕ꯭ꯔꯥ ꯀꯩꯅꯣ
ꯈꯣꯡꯗ꯭ꯔꯨꯝꯗꯨꯕꯨꯗꯤ ꯑꯗꯨꯝ ꯄꯨꯔꯥꯑꯦ
ꯌꯥꯎꯝ ꯑꯃ ꯎꯨꯝꯁꯤꯜꯂꯒ ꯑꯗꯨꯝ ꯋꯥ ꯉꯥꯡꯗꯕꯤꯗ ꯄꯨꯔꯛꯑꯒ ꯁꯤ ꯌꯧꯕꯣꯏ ꯄꯣꯔꯛꯑꯒꯗꯤ
ꯑꯗꯨꯒꯤ ꯈꯨꯗꯣꯡ ꯆꯥꯕꯗꯨꯃꯗꯤ ꯂꯩꯇ꯭ꯔꯦ ꯍꯥꯏꯌꯦ ꯑꯗꯣ ꯅꯪ ꯅꯪꯁꯨ ꯆꯥꯅꯤꯡꯉꯒꯗꯤ ꯃꯊꯪ ꯍꯦꯛ ꯍꯥꯏꯔꯛꯑꯣ
ꯍꯤꯡꯖꯥꯡꯗꯣ ꯃꯍꯥꯎ ꯑꯃꯨꯛ ꯀꯟꯅꯍꯦꯟ ꯊꯣꯛꯅꯕ
ꯎꯝ ꯅꯪꯕꯨ ꯀꯩ ꯅꯪꯗꯤ ꯀꯩ ꯏꯟꯖꯥꯡ ꯆꯥꯔꯒꯦ
ꯑꯁ ꯉꯁꯤꯗꯤ ꯏꯟꯖꯥꯡ ꯂꯩꯇꯦꯅ ꯀꯔꯤ ꯊꯩꯕꯣꯡ ꯃꯔꯨꯗꯣ ꯉꯥꯜꯂꯦ ꯑꯗꯨꯒ ꯑꯗꯨ ꯑꯣꯏꯅ ꯆꯥꯔꯦ ꯆꯥꯛꯀꯥ ꯆꯥꯖꯗ꯭ꯔꯦꯗ
ꯐꯖꯩ ꯑꯗꯨꯗꯤ ꯑꯍꯥꯎꯕ ꯄꯜꯂꯦ ꯎꯝ
ꯊꯩꯕꯣꯡꯒꯤ ꯊꯩꯕꯣꯡ ꯉꯥꯛꯇ ꯉꯥꯏꯔꯦ
ꯃꯟꯅꯦ ꯅꯇꯣꯝ ꯅꯇꯣꯝꯗ ꯆꯥꯎꯑꯣ
ꯁꯤ ꯏꯇꯣꯝ ꯆꯥꯕ ꯅꯠꯇꯦꯗ ꯂꯪꯕꯨ ꯂꯪꯊꯣꯛꯑꯕꯅꯤꯅꯦ
ꯑꯣ ꯑꯗꯣ ꯑꯩꯒꯤ ꯌꯨꯝ ꯌꯧꯅꯕ ꯂꯪꯉꯛꯄ ꯅꯠꯇꯕꯅꯤꯅꯀꯣ
ꯑꯣꯁ ꯑꯦ ꯍꯌꯦꯡ ꯊꯥꯔꯒꯦꯁꯦ ꯑꯁ ꯑꯗꯨ ꯑꯣꯏꯒꯅ ꯏꯇꯥꯎ ꯄꯩꯁꯥ ꯄꯥꯏꯕꯁꯤꯅ ꯍꯦꯛꯇ ꯀꯣꯏꯊꯣꯔꯛꯀꯗ꯭ꯔꯅ ꯅꯇꯥꯎꯗꯤ ꯈꯟꯖꯔꯨꯕꯅꯤ ꯄꯨꯛꯅꯤꯡ ꯌꯥꯝ ꯅꯨꯡꯁꯤ
ꯄꯥꯏꯅꯝ ꯍꯣꯠꯅꯕ ꯊꯕꯛꯁꯦ ꯌꯥꯝ ꯆꯤꯜꯂꯤꯅ‌ꯦ ꯏꯕꯣ
ꯑꯁ ꯀꯣꯡꯗ꯭ꯔꯨꯝꯗꯥ ꯂꯨꯄꯥ ꯂꯤꯁꯤꯡ ꯅꯤꯐꯨ ꯌꯥꯡꯈꯩ ꯄꯤꯕ ꯆꯥꯕ ꯏꯇꯥꯎꯅ ꯄꯩꯁꯥ ꯄꯥꯏꯅꯕ ꯍꯣꯠꯅꯕ ꯋꯥꯈꯠꯂꯛꯑꯕꯅꯤ ꯅ‌ꯦ
ꯑꯗꯨꯅꯦ ꯑꯥ ꯑꯗꯨ ꯈꯪꯈꯤꯅꯦ ꯃꯣꯏꯒꯤ ꯎꯝ ꯖꯥꯄꯥꯟꯗꯨꯕꯨ ꯑꯩ ꯌꯥꯝ ꯅꯨꯡꯉꯥꯏ ꯍꯥꯏ ꯑꯉꯥꯡꯒꯩꯅꯗꯤ
ꯖꯄꯥꯟꯁꯦ ꯌꯥꯝ ꯅꯨꯡꯉꯥꯏꯗꯤ ꯍꯥꯏ ꯑꯥ ꯅꯨꯄꯤꯒꯁꯦ ꯃꯁꯛ ꯃꯁꯛ ꯃꯇꯧ ꯐꯖꯕ ꯌꯥꯝ ꯂꯩꯕ ꯃꯥꯜꯂꯤ ꯃꯤꯁꯤꯡꯁꯦ ꯆꯠꯈꯤꯕꯗꯩ ꯍꯜꯂꯛꯑꯣ ꯌꯥꯗꯦꯌꯦ
ꯑꯣ ꯅꯨꯄꯤꯒꯤꯗꯤ ꯈꯪꯗꯦ ꯑꯗꯣ ꯑꯥ ꯃꯣꯏꯒꯤ ꯊꯕꯛ ꯁꯨꯕꯒꯤ ꯃꯑꯣꯡ ꯃꯇꯧ ꯀꯣ ꯑꯗꯒꯤ ꯑꯦꯟ ꯏꯟꯖꯥꯡ ꯅꯥꯄꯤ ꯊꯥꯕꯒꯤ ꯃꯑꯣꯡ ꯃꯇꯧ ꯑꯥꯁꯤꯁꯦ ꯌꯥꯝꯅ ꯇꯣꯉꯥꯟꯕ ꯖꯥꯅꯤꯗ
ꯑꯣ ꯀꯃꯥꯏ ꯀꯃꯥꯏꯅ ꯇꯥꯏ ꯍꯥꯏꯅꯣꯅꯦ ꯃꯣꯏꯖꯤꯕꯣ
ꯑꯥ ꯑꯩꯈꯣꯏꯅ ꯔꯤꯌꯦꯜꯂꯥꯐꯇ ꯀꯩꯗ ꯊꯦꯡꯅꯕꯗꯤ ꯍꯦꯛ ꯑꯥ ꯄꯪꯍꯥꯏ ꯍꯥꯏꯔꯤꯕꯣꯏ ꯅꯤꯡꯉꯨꯔꯦ ꯅꯣꯏ ꯈꯪꯖꯨ ꯈꯪꯗꯦꯗꯅꯀꯣ ꯑꯗꯣ ꯃꯣꯏꯅ ꯑꯉꯥꯡꯒꯩꯅ ꯀꯩꯅ ꯆꯠꯂꯒ ꯍꯦꯛ ꯊꯦꯡꯅꯔꯨꯀꯥꯟꯗꯗꯤ ꯃꯣꯏꯒꯤ ꯋꯥꯈꯜꯂꯣꯟꯖꯤꯖꯨ ꯌꯥꯝ ꯐꯖꯩ ꯐꯥꯖꯕꯖꯥꯠꯅꯤꯗ ꯑꯩꯈꯣꯏꯒꯤ ꯃꯣꯏꯒꯤ ꯑꯥ ꯂꯝꯖꯦ ꯌꯥꯝ ꯀꯟꯅ ꯂꯩꯕ ꯈꯣꯠꯄ ꯅꯠꯇꯕꯅꯤꯅ ꯃꯣꯏꯒꯤ ꯑꯥꯏꯂꯦꯟꯅꯤꯗꯅꯀꯣ ꯑꯗꯨꯅ ꯀꯩꯒꯨꯝꯕ ꯑꯃ ꯄꯨꯊꯣꯛꯄ ꯃꯇꯝꯗ ꯎꯝ ꯎꯝ ꯑꯁ ꯅꯪ ꯅꯍꯥꯟꯒꯩ ꯀꯩꯅꯦꯅ ꯈꯜꯂꯨꯔꯦ
ꯑꯁ ꯑꯩꯗꯤ ꯄꯥꯏꯔ ꯂꯩꯕ꯭ꯔꯥꯅ ꯈꯜꯂꯨꯏꯅꯤꯅꯦ ꯃꯣꯏꯗꯤ ꯏꯁꯄꯦꯁ ꯑꯝꯗ ꯂꯩꯔꯤꯁꯤꯅꯦ ꯈꯜꯂꯤꯁꯦ
ꯑꯥ ꯏꯁꯤꯡ ꯃꯌꯥꯏꯗ ꯄꯥꯏꯔ ꯂꯩꯕꯖꯥꯠꯅꯤꯗ
ꯑꯣ ꯑꯁ
ꯑꯗꯨꯃꯥꯏꯅ ꯇꯧꯗꯅ ꯃꯌꯥꯝꯖꯤꯗꯒꯤ ꯎꯝ ꯀꯃꯥꯏꯅ ꯇꯧꯗꯅ ꯃꯌꯥꯝꯖꯤꯗꯒꯤ ꯑꯥ ꯃꯌꯥꯝ ꯊꯥꯕꯗꯤ ꯅꯠꯇꯕꯅꯤꯅ
ꯎꯝ
ꯈꯔ ꯈꯖꯤꯛ ꯊꯥꯕꯗꯨꯗ ꯃꯌꯥꯝꯗꯒꯤ ꯊꯣꯏꯗꯣꯛ ꯍꯦꯟꯗꯣꯛꯅ ꯑꯗꯨꯃꯥꯏꯅ ꯑꯗꯨꯒꯨꯝꯕ ꯋꯥꯈꯜꯂꯣꯟ ꯑꯃ ꯈꯟꯕ ꯖꯥꯠꯅꯤꯗ ꯑꯗꯨꯒ ꯑꯗꯨꯅ ꯇꯧꯊꯣꯔꯛꯄꯗ ꯑꯗꯒꯤ ꯃꯣꯏꯒꯤꯗꯤ ꯑꯥ ꯀꯩꯅꯣꯖ‌ꯦ ꯎꯝ ꯑꯃꯅ ꯑꯃꯒꯤ ꯃꯇꯦꯡ ꯄꯥꯡꯅꯕ ꯀꯣ ꯑꯗꯒꯤ ꯑꯁꯤꯒꯨꯝꯕꯒꯤ ꯀꯜꯆꯔꯖꯤꯝꯃꯁꯨ ꯌꯥꯝꯅ ꯑꯩꯈꯣꯏ ꯄꯥꯔꯇꯤꯀꯨꯂꯔꯂꯤ ꯃꯣꯏꯒꯤ ꯂꯝ ꯑꯃ ꯑꯩꯈꯣꯏꯒꯤ ꯑꯣꯀꯤ ꯅꯋꯥꯒ ꯍꯥꯏꯔꯤꯕ ꯂꯝꯗꯝꯁꯦ ꯖꯄꯥꯟꯒꯤ ꯥ ꯑꯥ ꯁꯤꯒꯨꯝꯕ ꯂꯝꯗꯝꯖꯦ ꯃꯣꯏꯖ‌ꯦ ꯌꯥꯝꯅ ꯑꯃꯅ ꯑꯃꯒꯤ ꯃꯇꯦꯡ ꯄꯥꯡꯅꯔꯒ ꯂꯩꯇ ꯂꯥꯏꯔ ꯌꯦꯡꯅꯔꯒ ꯑꯗꯒꯤ ꯃꯣꯏꯒꯤ ꯆꯥꯕ ꯊꯛꯄ ꯂꯩꯕ ꯑꯗꯒꯤ ꯑꯩꯈꯣꯏꯅ ꯑꯩꯈꯣꯏꯒꯤ ꯇꯨꯔꯤꯁꯀꯨꯝꯕ ꯑꯣꯏꯔꯒꯖꯨ ꯑꯃ ꯑꯣꯏꯔꯖꯨ ꯃꯣꯏꯒꯤ ꯂꯝꯗ ꯍꯦꯛ ꯆꯠꯀꯥꯟꯗ ꯑꯥ ꯃꯣꯏꯅ ꯍꯦꯛ ꯋꯦꯜꯀꯝ ꯇꯧꯕꯒꯤ ꯃꯑꯣꯡꯖꯦ ꯈꯔ ꯍꯦꯛ ꯈꯦꯠꯅꯕꯖꯥꯠꯅꯤ ꯌꯥꯝꯅ ꯍꯔꯥꯎ ꯇꯌꯥꯝꯅ ꯋꯦꯜꯀꯝ ꯇꯧꯕ ꯁꯤꯒꯨꯝꯕ ꯍꯦ ꯋꯥ ꯌꯥꯝꯅ ꯍꯦꯛ ꯑꯇꯣꯞꯄ ꯃꯌꯥꯝ ꯍꯥꯏꯔꯨꯗ꯭ꯔꯒꯖꯨ ꯍꯦꯛ ꯏꯁꯝ ꯁꯝꯅ ꯍꯥꯏꯔꯕꯗ ꯍꯦꯛ ꯈꯔ ꯇꯧꯊꯣꯔꯛꯄ ꯈꯣꯠꯇꯣꯔꯛꯄꯁꯤꯗ ꯃꯌꯥꯝꯒ ꯍꯦꯛ ꯏꯈꯦꯠ ꯈꯦꯠꯅꯕ ꯌꯥꯝꯅ ꯐꯥꯖꯕ ꯑꯃ ꯎꯕ ꯐꯪꯉꯤꯅ ꯑꯗꯨꯃꯥꯏꯅ ꯑꯉꯥꯡꯒꯩꯅ ꯇꯝꯃꯦ
ꯑꯣ ꯑꯁ ꯌꯥꯝ ꯅꯨꯡꯉꯥꯏꯕꯒꯤ ꯃꯑꯣꯡꯗ ꯑꯣꯏꯅ ꯇꯥꯏꯅꯦ ꯑꯗꯨꯗꯤꯀꯣ ꯑꯩꯈꯣꯏꯅ ꯚꯤꯗꯤꯑꯣ ꯎꯕꯗꯗꯤ ꯁꯥꯊꯤꯕ ꯂꯝ ꯑꯃꯗꯧꯅ ꯈꯜꯂꯤꯅꯦ ꯃꯣꯏꯖꯤ ꯈꯔ ꯁꯥꯊꯤꯕ ꯀꯩ ꯍꯥꯏꯅꯤ ꯃꯣꯏꯒꯤ ꯖꯥꯒꯥꯏꯅ ꯈꯔ ꯂꯩꯗꯅ
ꯎꯝ ꯎꯝ
ꯑꯗꯨꯒꯨꯝꯕꯁ ꯍꯦꯛꯇ ꯑꯣꯏꯅ ꯎꯕ ꯑꯗꯨ ꯍꯣꯏ ꯏꯇꯥꯎꯅ ꯇꯝꯕꯗꯗꯤ ꯌꯥꯝ ꯅꯨꯡꯉꯥꯏꯕ ꯄꯨꯟꯁꯤ ꯅꯨꯡꯁꯥꯡꯕꯒꯤ ꯑꯗꯨꯒꯨꯝꯕꯒꯤ ꯄꯣꯠ ꯑꯣꯏꯅ ꯇꯥꯔꯦ ꯍꯥꯏꯕ ꯑꯗꯨ ꯈꯪꯗꯦꯅꯦ ꯀꯤꯖꯨ ꯀꯤꯅꯦ ꯑꯃꯨꯛ ꯃꯨꯛꯁꯨ
ꯎꯝ ꯃꯣꯏꯖꯦ ꯃꯔꯤꯡꯖꯦꯟ ꯈꯥꯕ ꯀꯣ ꯑꯗꯨꯒꯨꯝꯕ ꯑꯃꯖꯨ ꯑꯗꯨꯝ ꯌꯥꯎꯕ ꯖꯥꯠꯅꯤꯗ ꯃꯔꯝꯗꯝ ꯃꯃꯥ ꯂꯩꯕꯥꯛꯄꯨ ꯅꯨꯡꯁꯤꯖꯕ ꯑꯗꯨꯒꯨꯝꯕ ꯂꯝꯗꯝ ꯑꯃꯁꯨ ꯑꯣꯏꯕꯖꯥꯠꯅꯤ ꯑꯥ ꯐꯕ ꯍꯥꯏꯕꯁꯤꯗ ꯂꯣꯏꯅꯃꯛ ꯍꯦꯛ ꯁꯨꯏ ꯍꯥꯏꯕꯗꯨꯅꯤꯗ
ꯇꯝꯖꯅꯤꯡꯉꯥꯏ ꯃꯌꯥꯝ ꯌꯥꯎꯔꯤꯅꯦ ꯑꯗꯨꯗꯤꯕꯣ
ꯃꯥꯅꯤ ꯃꯥꯅꯦ
ꯑꯗꯨꯗꯤ ꯈꯣꯏꯖꯨ ꯍꯌꯦꯡꯗꯒꯤ ꯏꯤꯌꯨꯛ ꯉꯟꯇꯥ ꯍꯧꯒꯠꯇꯅ ꯋꯀꯤꯡꯒ ꯆꯠꯁꯤꯗꯅ ꯑꯗꯨꯗꯤ
ꯑ ꯏꯇꯥꯎ ꯅꯣꯡꯐꯥꯗꯣꯛ ꯎꯝ ꯃꯤꯒꯤ ꯃꯇꯧ ꯇꯝꯕꯗ ꯑ ꯑꯃ ꯁꯨꯃꯥꯏꯟ ꯂꯩꯌꯦ ꯃꯤꯒꯤ ꯍꯦꯛ ꯃꯇꯧ ꯇꯝꯕꯗ ꯅꯣꯡ ꯐꯥꯗꯣꯛ ꯃꯇꯧ ꯇꯝꯃꯝꯃꯒ ꯃꯇꯝ ꯈꯔ ꯍꯦꯛ ꯂꯩꯔꯒ ꯑꯃꯨꯛ ꯂꯦꯞꯈꯤꯕ ꯃꯁꯤ ꯀꯥꯟꯅꯗꯦ ꯏꯇꯥꯎ ꯑꯟꯅ ꯇꯧꯒꯦ ꯍꯥꯏꯅ ꯇꯧꯔꯗꯤꯀꯣ ꯈꯔ ꯍꯦꯛ ꯑ ꯈꯔ ꯋꯤꯜꯖꯦ ꯀꯟꯅ ꯍꯥꯏꯇꯥꯔꯦꯀꯣ
ꯑꯥ ꯑꯥ
ꯑ ꯐꯔꯦ ꯑꯗꯨꯗꯤ ꯍꯌꯦꯡ ꯏꯇꯥꯎꯅ ꯋꯥꯛꯀꯤꯡ ꯆꯦꯠꯁꯦ ꯍꯥꯏꯔꯕꯅꯤꯅ ꯍꯌꯦꯡ ꯑꯌꯨꯛꯇꯨ ꯉꯟꯇꯥꯅ ꯄꯨꯡ ꯃꯔꯤ ꯔꯥꯑꯃꯩ ꯃꯈꯥꯏꯔ ꯑꯗꯨ꯭ꯋꯥꯏꯗ ꯊꯦꯡꯅꯔꯖꯤꯔꯣ
ꯌꯥꯏꯅꯦ ꯌꯥꯏꯅꯦ ꯑꯁ ꯉꯟꯅ ꯍꯦꯛꯇ ꯆꯠꯂꯁꯤ ꯅꯣꯡ ꯍꯦꯛ ꯉꯥꯟꯕꯒ
ꯐꯔꯦ ꯐꯔꯦ ꯑꯗꯨꯗꯤ ꯅꯣꯡꯉꯥꯟꯗ꯭ꯔꯤꯉꯩꯗ ꯊꯦꯡꯅꯔꯖꯤꯀꯣ ꯑꯗꯨꯗꯤ
ꯐꯩ ꯐꯩ ꯌꯦꯟꯅ ꯈꯣꯡꯗ꯭ꯔꯤꯉꯥꯏꯗꯣ ꯑꯗꯨꯗ ꯊꯣꯛꯂꯛꯑꯁꯤ ꯌꯦꯟ ꯈꯣꯡꯒꯔꯗꯤ ꯍꯦꯛꯇ ꯊꯦꯡꯒꯤꯅꯦꯕ
ꯎꯝ ꯐꯔꯦ ꯐꯔꯦ
ꯗꯣ ꯐꯔꯦ ꯐꯔꯦ ꯑꯗꯨꯗꯤ ꯏꯇꯥꯎ ꯍꯌꯦꯡ ꯊꯦꯡꯅꯔꯖꯤꯀꯣ
ꯎꯝ
ꯇꯝꯃꯦ ꯇꯝꯃꯦ
ꯎꯝ